ꯍꯜꯂꯣ ꯑ ꯒꯨꯗ ꯃꯣꯔꯅꯤꯡ ꯕ꯭ꯔꯗꯔ
ꯑꯥꯎ ꯒꯨꯗ ꯃꯣꯔꯅꯤꯡ ꯀꯩꯗꯧꯔꯤꯒꯦ
ꯍꯧꯈꯠ ꯍꯧ ꯑꯁ ꯑꯗꯨꯝ ꯇꯨꯝꯐꯝꯗ ꯍꯤꯞꯂꯒ ꯂꯩꯗ
ꯎꯝ ꯍꯣꯏꯗ ꯅꯨ ꯅꯨꯄꯥꯅꯕꯨꯨ ꯉꯟꯇꯥ ꯍꯧꯒꯠꯄꯗꯣ ꯄꯛꯇꯦꯗꯀꯣ
ꯑꯥ ꯊꯦꯡ ꯊꯦꯡꯅ ꯍꯧꯒꯠꯂꯒ ꯊꯦꯡꯅ ꯇꯨꯝꯕ
ꯑꯗꯨꯅꯦ ꯑꯩꯈꯣꯏꯁꯨ ꯑꯩꯈꯣꯏꯁꯨ ꯕꯣꯜ ꯌꯦꯡꯕ ꯂꯣꯏꯕꯅꯤꯅ ꯁꯖꯤꯛ ꯋꯥꯕꯒꯤ ꯑꯗꯨꯝ ꯍꯤꯞꯄꯒ ꯂꯩꯕꯅꯤ
ꯑꯥ ꯑꯁ ꯑꯗꯣ ꯀꯦꯞ ꯕꯥꯔꯗꯦ ꯈꯣꯏꯗꯤ ꯀꯟꯕꯗꯤ ꯀꯜꯂꯦꯍꯦꯀꯣ
ꯎꯝ ꯃꯣꯏꯗꯣ ꯀꯤꯞꯄꯔꯁꯨ ꯈꯔ ꯅꯩꯕꯅꯤ
ꯎꯝ ꯑꯁ ꯑꯩꯗꯤ ꯉꯝꯂꯣꯏꯗ꯭ꯔꯥꯅ ꯑꯩꯁ ꯀꯩꯅꯣꯗꯤ ꯄꯥꯈꯠꯂꯒ ꯂꯩꯌꯦꯅꯦ
ꯑꯁ ꯑꯩꯗꯤ ꯁꯤ ꯃꯔꯛꯇ ꯑꯥꯔꯖꯦꯟꯇꯤꯅꯥ ꯉꯝꯗ꯭ꯔꯗꯤ ꯃꯦꯁꯤꯕꯗꯣ ꯑꯩ ꯐꯖꯅ ꯊꯤꯅ ꯆꯩꯒꯦ ꯇꯧꯔꯤꯕꯅꯤꯅꯦ
ꯃꯥ ꯒꯣꯜ ꯑꯃꯗꯤ ꯆꯜꯍꯧꯋꯤꯅꯦ
ꯎꯝ ꯑꯗꯨꯝ ꯆꯟꯒꯅꯤꯗ ꯃꯥꯗꯤ
ꯗꯣ ꯃꯥꯗꯤ ꯂꯥꯏꯒꯤ ꯃꯆꯥꯒꯨꯝꯕꯅꯦꯕ
ꯑ ꯃꯥꯗꯤ ꯁꯣꯏꯗꯕꯤꯗ
ꯎꯝ
ꯆꯟꯒꯅꯤꯕ ꯑꯗꯨꯝ ꯄ꯭ꯂꯦꯕꯨꯗꯤ ꯑꯗꯨꯝ ꯃꯣꯏꯅ ꯁꯟꯅꯥꯕꯗꯤ ꯑꯗꯨꯝ ꯌꯦꯡꯕꯗꯤ ꯅꯨꯡꯉꯥꯏꯌꯦꯗꯅ
ꯎꯝ
ꯃꯣꯏꯅ ꯕꯣꯜ ꯄꯥꯏꯕ ꯃꯑꯣꯡꯗꯣ ꯎꯝ
ꯑꯩ ꯄꯦꯟꯗꯕ ꯑꯃ ꯂꯩꯌꯦꯕ ꯑꯥꯔꯖꯦꯟꯇꯤꯅꯥꯁꯦ ꯍꯥꯏꯕꯗꯤ ꯃꯣꯏ ꯏꯁꯇꯣꯞꯄꯔꯁꯤꯡꯗꯣ ꯗꯤꯐꯦꯟꯗꯔꯁꯤꯡꯗꯣ ꯈꯔ ꯃꯄꯪꯒꯜ ꯈꯔ ꯁꯣꯜꯂꯦꯕ
ꯎꯝ
ꯑꯗꯨꯒ ꯀꯦꯔꯤꯁꯨ ꯌꯥꯝ ꯇꯧꯒꯜꯂꯦꯅꯦ
ꯎꯝ ꯃꯣꯏꯗꯣ ꯗꯥꯏꯔꯦꯛ ꯀꯩꯅꯣꯒꯤ ꯃꯣꯏꯅ ꯍꯦꯛ ꯕꯣꯜ ꯐꯥꯡꯉꯒ ꯁꯨꯠ ꯇꯧꯕꯗꯣ ꯀꯥꯎꯕꯗꯣ ꯑꯗꯨꯝ ꯑꯗꯨꯒꯤ ꯗ ꯌꯥꯝꯗꯕꯅꯤꯕ ꯇꯞ ꯇꯞꯅ ꯃꯣꯏꯅ ꯕꯣꯜ ꯄꯥꯏꯔꯒ ꯃꯈꯣꯡꯗꯒꯤ ꯀꯩꯅꯣꯒꯤ ꯃꯣꯏꯕꯨ ꯑꯃ ꯑꯃꯕꯨ ꯄꯤꯁꯤꯟꯕꯗꯨꯅ ꯌꯥꯝꯃꯤꯗꯕ
ꯎꯝ ꯏꯗ ꯑꯟ ꯑꯥꯔꯖꯦꯟꯇꯤꯅꯥ ꯐꯖꯕꯁꯦ ꯀꯥꯎꯟꯇꯔ ꯑꯦꯇꯦꯛ ꯇꯧꯕꯗꯣ ꯑꯗꯨꯝ ꯐꯖꯩ
ꯑꯥꯎ ꯑꯗꯨꯅ ꯐꯖꯩ ꯑꯣ ꯃꯣꯏꯒꯤꯁꯦ ꯃꯣꯏ ꯃꯣꯏ ꯃꯁꯦꯟꯈꯛ ꯇ ꯀꯩꯅꯣꯒꯤ ꯃꯔꯛ ꯃꯔꯛꯇ ꯃꯣꯏꯒꯤ ꯒ꯭ꯌꯥꯟꯇꯥꯥꯕ ꯂꯩꯌꯦꯕꯀꯣ
ꯎꯝ
ꯑꯃ ꯑꯃꯕꯨ ꯀꯩꯅꯣꯒꯤ ꯃꯣꯏꯒꯤ ꯐꯣꯡꯗꯣꯛꯄ ꯆꯥꯎꯊꯣꯛꯄꯗꯣ ꯂꯩꯇꯦꯕ
ꯎꯝ ꯃꯣꯏꯗꯤ ꯊꯣꯛ ꯊꯥꯛ ꯌꯥꯝ ꯍꯩꯌꯦꯕ
ꯑꯥ ꯑꯇꯣꯞꯄ ꯇꯤꯝꯗꯤ ꯃꯁꯥ ꯃꯁꯥꯅ ꯊꯧꯅꯤꯡꯕ ꯇꯥꯏꯞꯇꯨꯒꯣ ꯑꯗꯨꯃꯥꯏꯅ ꯇꯧꯋꯕ ꯃꯣꯏꯒꯤꯗꯤ ꯁꯨꯃꯥꯏꯅ ꯇꯧꯗꯦ ꯌꯥꯝ ꯀꯩꯅꯣꯒꯤ ꯇꯤꯝ ꯀꯣꯂꯣꯕ꯭ꯔꯦꯁꯤꯡꯁꯨꯏ ꯌꯥꯝ ꯂꯩꯌꯦ
ꯍꯣꯢ ꯅꯪꯗꯤ ꯀꯅꯕꯨ ꯁꯄꯣꯔ ꯇꯧꯕ꯭ꯔ
ꯑꯩꯁꯨ ꯑꯔꯖꯦꯟꯇꯤꯅꯥꯅꯤ
ꯑꯩꯗꯤ ꯑꯗꯨꯝ ꯃꯦꯁꯤ ꯁꯥꯟꯅꯕ ꯇꯧꯛꯑꯁꯨ ꯑꯗꯨꯝ ꯑꯔꯖꯦꯟꯇꯤꯅꯥ ꯂꯩꯔꯅꯤꯗ
ꯑ ꯃꯣꯏ ꯁꯅꯕꯁꯨ ꯐꯩꯌꯦꯅꯦ ꯃꯣꯏꯒꯤ ꯅꯨꯡꯁꯤ ꯅꯨꯡꯁꯤꯌꯦꯅꯦ ꯃꯣꯏꯒꯤꯗꯤ ꯍꯦꯛ ꯀꯩꯅꯣꯒꯤꯀꯣ ꯍꯦꯛ ꯍꯦꯛ ꯑꯩꯈꯣꯏꯅ ꯌꯦꯡꯕ ꯃꯇꯝꯗ ꯅꯨꯡꯁꯤꯕ ꯐꯥꯎꯋꯦꯕ ꯑꯃ
ꯍꯣꯢꯅꯦ
ꯃꯣꯏꯒꯤ ꯀꯩꯅꯣꯒꯤ ꯆꯝꯕꯗꯣ ꯏꯆꯝ ꯆꯝꯅ ꯃꯣꯏꯒꯤ ꯀꯩꯅꯣꯒꯤ ꯃꯑꯣꯡꯗꯣ ꯅꯨꯡꯁꯤꯕ
ꯎꯝ ꯑꯗꯣ ꯃꯣꯏꯗꯤ ꯃꯦꯁꯤꯕꯗꯣ ꯂꯣꯏꯅꯃꯛ ꯃꯤꯁꯤꯉꯣꯟꯗ ꯑꯗꯨꯝ ꯐꯨꯜ ꯇ꯭ꯔꯁ ꯇꯧꯋꯦꯕ ꯃꯤꯦꯁꯤꯉꯣꯟꯗ ꯊꯥꯖꯕ ꯑꯗꯨꯝ ꯊꯝꯃꯦꯕꯀꯣ
ꯑꯣ ꯑꯗꯨꯅ ꯍꯦꯛ ꯑꯗꯨꯅ ꯀꯩꯅꯣꯒꯤ ꯃꯤ ꯃꯤꯈꯣꯏꯁꯨ ꯄꯥꯝꯃꯦꯕꯀꯣ
ꯎꯝ ꯔꯣꯅꯜꯗꯣꯗꯤ ꯀꯥꯏꯗꯒꯤ ꯃꯣꯏ ꯃꯔꯛꯇ ꯐꯥꯎ ꯂꯤꯡꯖꯦꯜ ꯃꯅꯥꯗꯦꯕ
ꯑꯁ ꯃꯣꯏ ꯃꯣꯏꯒꯤ ꯀꯩꯅꯣꯒꯤ ꯃꯅꯥꯕ ꯃꯈꯣꯏꯁꯨ ꯃꯥꯕꯨꯛ ꯀꯂꯥꯛꯏꯕ
ꯎꯝ ꯑꯗꯨ ꯃꯥꯒꯤ ꯃꯑꯣꯡꯅꯅꯤꯅꯦ ꯃꯥꯗꯤ ꯌꯥꯝꯅ ꯂꯤꯛꯑꯦ ꯒꯣꯜ
ꯎꯝ
ꯃꯦ
ꯎꯝ
ꯍꯥꯢꯒꯦꯅꯦ ꯍꯥꯏꯁꯤꯗꯤ ꯌꯥꯝꯅ ꯏꯪ ꯇꯞꯀꯗꯕꯅꯦꯕ ꯕꯣꯠ ꯁꯅꯥꯕꯁꯦ
ꯑꯥ ꯎꯝ ꯑꯗꯨꯃꯥꯏꯅ ꯇꯧꯒꯗꯕꯅꯤ ꯈꯔ ꯆꯥꯎꯊꯣꯛꯄꯁꯨ ꯂꯩꯕꯒꯤꯅꯤꯅꯦ
ꯍꯣꯢꯅꯦ
ꯁꯛ ꯃꯁꯛꯁꯨ ꯈꯔ ꯐꯖꯔꯦ ꯃꯥꯒꯤ ꯀꯩꯅꯣ ꯃꯑꯣꯡ ꯃꯑꯣꯡꯁꯨ ꯑꯗꯨꯝ ꯀꯩꯅꯣꯒꯤ ꯃꯤ ꯑꯇꯣꯞꯄꯗꯗꯒꯤꯗꯤ ꯈꯔ ꯀꯩꯅꯣꯒꯤ ꯃꯣꯒꯤ ꯍꯛꯆꯥꯡꯁꯨ ꯐꯥꯕꯅꯤꯅꯀꯣ ꯃꯣꯏꯅ ꯆꯥꯎꯊꯣꯛꯄꯗ ꯂꯩꯌꯦꯕ
ꯑꯦ ꯃꯉꯣꯟꯗ ꯃꯉꯣꯟꯗ ꯄꯣꯠ ꯑꯅꯤꯗꯤ ꯌꯥꯝ ꯑꯩꯅ ꯄꯥꯝꯕ ꯂꯩꯌꯦꯕꯀꯣ
ꯎꯝ
ꯃꯥꯅ ꯅꯤꯁꯥ ꯆꯥꯗꯕ ꯃꯥꯅꯩ ꯑꯗꯨꯒ ꯑꯅꯤꯗꯨꯅ ꯃꯥꯅ ꯍꯥꯔꯠ ꯋꯥꯀꯤꯡ ꯇꯧꯕꯗꯣ
ꯎꯝ
ꯑꯗꯨꯒ ꯂꯥꯏꯔꯕ ꯏꯃꯨꯡꯁꯤꯡꯕꯨ ꯃꯥꯅ ꯑꯗꯨꯝ ꯃꯇꯦꯡ ꯄꯥꯡꯕꯤꯕꯗꯣ ꯑꯁꯤ ꯑꯁꯤ ꯑꯍꯨꯝꯒꯅꯦ ꯄꯥꯝꯕꯁꯦ ꯑꯗꯨꯕꯨꯗꯤ ꯑꯗꯨꯗꯤ ꯕꯣꯜꯗ ꯅꯠꯇ꯭ꯔꯦꯅ ꯃꯣꯏ ꯀꯦꯔꯦꯛꯇꯔ ꯑꯣꯏꯈ꯭ꯔꯦꯕ
ꯑꯥ ꯑꯁ ꯑꯄꯥꯝꯕꯗꯤ ꯂꯩ ꯃꯥ ꯃꯥ ꯃꯃꯥꯕꯨ ꯌꯥꯝ ꯅꯨꯡꯁꯤꯕꯀꯣ
ꯎꯝ
ꯃꯤ ꯑꯇꯣꯞꯄ ꯑ‌ꯣꯔꯦꯗꯤ ꯑ‌ꯦ ꯃꯃꯥꯕꯨ ꯍꯧꯗꯣꯛꯂꯒ ꯇꯣꯉꯥꯟ ꯇꯣꯉꯥꯟꯅ ꯂꯩꯒꯅꯤꯕ ꯑꯗꯨꯒꯤ ꯃꯍꯨꯠꯇ ꯃꯥꯗꯤ ꯇꯧ ꯁꯨꯃꯥꯏꯅ ꯇꯧꯗꯦꯕ ꯃꯥꯅꯗꯤ ꯃꯃꯥꯒ ꯄꯣꯟꯅ ꯂꯥꯏꯔꯒ ꯃꯤ ꯃꯤ ꯑꯇꯣꯞꯄꯅꯁꯨ ꯇꯝꯗ ꯑꯁ ꯏꯃꯥꯗꯤ ꯌꯥꯝ ꯋꯥꯅ ꯑꯩ ꯄꯤꯛꯂꯤꯉꯩꯗꯒꯤ ꯑꯩꯕꯨ ꯌꯣꯛꯈꯠꯄꯅꯤ ꯑꯗꯨꯅ ꯀꯃꯥꯏꯅ ꯃꯊꯟꯗ ꯂꯩꯍꯟ ꯂꯩꯍꯟꯒꯦꯔꯥ ꯑꯗꯨ ꯃꯍꯨꯠꯇꯨꯗꯤ ꯄꯨꯟꯅ ꯂꯩꯥꯏꯕꯅ ꯐꯥꯏꯌ‌ꯦꯅ ꯍꯥꯏꯕꯀꯣ ꯃꯥꯁꯤ ꯃ ꯃꯥꯥꯕꯨ ꯌꯥꯝ ꯂꯨꯅ ꯇꯧꯋꯦꯕ ꯑꯗꯨꯅ ꯄꯥꯃꯦ
ꯑꯗꯨꯒꯤꯅꯤꯅꯦ
ꯎꯝ ꯃꯥ ꯃꯄꯥꯁꯤꯁꯨ ꯌꯨ ꯌꯥꯝ ꯊꯔꯝꯕꯒꯤ ꯁꯤꯕꯅꯤꯅꯦ ꯑꯗꯨ ꯅꯠꯇ꯭ꯔꯗꯤ ꯍꯤꯡꯂꯝꯒꯅꯤꯅꯦ
ꯍꯣꯏ ꯍꯣꯏ
ꯍꯤꯗꯥꯛ ꯄꯥꯏꯕꯒꯤ ꯃꯥ ꯕꯣꯜꯁꯅꯥꯔꯤꯉꯩꯗ ꯃꯄꯥꯗꯨ ꯁꯤꯍꯧꯕꯅꯦꯕ ꯌꯥꯝ ꯃꯣꯏꯒꯤ ꯃꯥꯒꯤ ꯐ ꯃꯥ ꯃꯥꯒꯤ ꯀꯩꯅꯣꯒꯤ ꯏꯃꯨꯡ ꯑꯣꯏꯅꯗꯤ ꯌꯥꯝ ꯅꯨꯡꯁꯤꯌꯦ ꯃꯣꯏꯒꯤ ꯋꯥꯔꯤ ꯇꯥꯕ ꯃꯇꯝꯗꯀꯣ
ꯎꯝ
ꯂꯥꯏꯔꯕ ꯃꯆꯥ ꯑ ꯂꯥꯏꯔꯕ ꯃꯆꯥꯅꯦꯕ ꯃꯥꯒꯤ ꯀꯩꯅꯣꯒꯤ ꯑꯉꯥꯡ ꯑꯉꯥꯡꯗꯒꯤ ꯆꯥꯎꯊꯣꯛꯂꯛꯄꯗꯣ ꯌꯥꯝ ꯋꯥꯅ
ꯃꯥꯗꯤ ꯂꯝꯕꯤꯗ ꯋꯥꯏꯁꯤꯠꯂꯒ ꯑꯗꯨꯝ ꯕꯣꯜ ꯇꯧꯔꯛꯄꯅꯤꯅ
ꯑꯥ
ꯑꯗꯨꯒꯨꯝꯕꯒꯤ ꯋꯥꯔꯤ ꯂꯥꯛꯑꯗꯤ ꯍꯣꯏ ꯃꯤꯁꯤꯁꯨ ꯌꯥꯝ ꯅꯨꯡꯁꯤꯗ ꯍꯥꯏꯗꯤ ꯃꯥꯗꯤ ꯃꯁꯥꯗ ꯀꯩꯅꯣ ꯇꯤꯟ ꯂꯩꯕꯒꯤ ꯃꯥ ꯋꯥꯡꯊꯣꯛꯄ ꯉꯝꯗꯕꯅꯦꯕꯀꯣ
ꯑꯣ
ꯑꯗꯨꯒ ꯏꯁꯄꯦꯟꯒꯤ ꯀꯟꯇ꯭ꯔꯤꯅ ꯃꯥꯕꯨ ꯌꯣꯛꯄꯅꯦꯕ
ꯑꯥ ꯃꯥꯒꯤꯁꯦ ꯒ꯭ꯔꯣꯠ ꯍꯣꯔꯃꯣꯟ ꯍꯣꯔꯃꯣꯟ ꯂꯩꯕꯒꯤꯅꯦꯕ ꯑꯗꯨ ꯅꯠꯇ꯭ꯔꯗꯤ ꯌꯥꯝ ꯆꯥꯎꯔ ꯌꯥꯝ ꯆꯥꯎꯔꯛꯀꯅꯤ
ꯑꯁ ꯑꯗꯨ ꯃꯥ ꯃꯥ ꯆꯥꯎꯔꯗꯤꯀꯣ ꯁꯅꯕ ꯌꯥꯔꯔꯣꯏ
ꯄꯤꯄꯅ ꯐꯔ‌ꯦꯕ
ꯃꯥꯎꯁꯦ ꯄꯤꯛꯑꯁꯨ ꯃꯥꯒꯤ ꯄꯥꯡꯒꯟꯗꯣ
ꯑꯥ
ꯃꯤ ꯑꯅꯤ ꯑꯍꯨꯝꯒꯤ ꯄꯥꯡꯒꯟꯅꯅꯦꯕ ꯂꯩꯔꯤꯁꯦ
ꯑꯁ ꯑꯗꯨ ꯀꯩꯅꯣꯒꯤ ꯑꯆꯧꯕ ꯑꯆꯧꯕ ꯃꯔꯛꯇ ꯃꯥꯅꯀꯣ ꯕ‌ꯣꯜ ꯄꯥꯏꯔꯒ ꯄ ꯐꯪꯍꯟꯗꯕꯗꯣ ꯑꯗꯨ ꯍꯦꯟꯅ ꯐꯥꯏꯅꯩ ꯗ꯭ꯔꯤꯞꯇꯡ ꯇꯧꯕ ꯃꯇꯝꯗ ꯃꯤ ꯃꯉꯥ ꯇꯔꯨꯛ ꯇꯔꯦꯠꯇ ꯑ ꯑꯗꯨꯅ ꯑꯣꯕꯔꯇꯦꯛ ꯇꯋꯥꯔꯒꯁꯗꯨ ꯎꯝ
ꯑꯗꯨꯒꯤꯅꯤ ꯃꯥ ꯄꯤꯛꯄꯅ ꯐꯩ ꯍꯥꯏꯗꯣ
ꯑꯥ
ꯍꯥꯏꯕꯗꯤ ꯕꯣꯜꯁꯦ ꯑꯩꯣꯏ ꯃꯤ ꯑꯍꯨꯝꯈꯛ ꯁꯥꯟꯅꯕ ꯃꯉꯥ ꯁꯥꯟꯅꯕ ꯃꯤ ꯒꯣꯜ ꯃꯆꯥꯁ ꯅꯥꯕꯗꯗꯤ ꯑꯆꯧꯕꯅ ꯅꯨꯡꯉꯥꯏꯑꯕꯀꯣ ꯑꯗꯨꯒ ꯒꯣ ꯑꯆꯧꯕ ꯑꯂꯤꯟ ꯚꯦꯟ ꯅꯥꯏꯟ ꯑꯗꯨꯒꯨꯝꯕꯗꯤ ꯂꯝꯄꯥꯛ ꯆꯥꯎꯕꯅꯤꯅꯀꯣ
ꯑ
ꯄꯤꯛꯑꯁꯨ ꯆꯦꯟꯕ ꯀꯟꯕ ꯄꯥꯡꯒꯜ ꯂꯩꯔꯗꯤ ꯈ꯭ꯋꯥꯏꯗꯒꯤ ꯅꯨꯡꯉꯥꯏꯕꯅꯦꯕ ꯎꯝ
ꯑꯁ ꯃꯥꯅ ꯃꯥꯒꯤ ꯃꯇꯝꯗꯗꯤ ꯑꯁ ꯐꯖꯅ ꯆꯦꯜꯂꯦꯍꯦ ꯀꯣ
ꯑꯣꯏ ꯃꯥꯅ ꯌꯥꯪ ꯌꯥꯪ ꯂꯥꯎꯔꯤ ꯃꯇꯝꯅꯦ ꯗꯨꯗꯤ ꯑꯩꯁ
ꯎꯝ ꯃꯤ ꯀꯅꯥꯁꯨ ꯈꯥꯝꯕ ꯉꯝꯅꯗꯦ ꯉꯝꯗꯦꯅꯦ ꯑꯗꯨꯕꯨꯗꯤ ꯑꯁ ꯐꯖꯩꯅꯦ
ꯑꯗꯨ ꯑꯁ ꯑꯩ ꯑꯩ ꯍꯥꯟꯅ ꯁꯥꯟꯅꯔꯝꯕꯒꯤ ꯃꯑꯣꯡ ꯃꯥꯜꯂꯤꯅꯦ ꯑꯦ
ꯑꯦꯍꯦꯍꯦꯍꯦ ꯃꯥꯟꯅꯔꯝꯒꯅꯤ ꯎꯝ
ꯑꯁ ꯉꯁꯥꯏꯗꯤ ꯆꯣꯄꯦ ꯍꯦ
ꯑ
ꯑꯔꯖꯦꯟꯇꯤꯅꯥ ꯉꯝꯃꯦ ꯍꯥꯏꯅ ꯂꯥꯎꯒꯦ ꯇꯧꯕꯅꯦꯕ
ꯑꯥ
ꯑꯩꯈꯣꯟꯗꯣ ꯌꯥꯗꯕꯀꯣ ꯈꯅꯥꯎ ꯅꯥꯕꯒꯤ ꯉꯝꯃꯦ ꯂꯥꯎꯊꯣꯛꯄ ꯉꯝꯗꯕ ꯍꯍꯥ
ꯎꯝ ꯑꯩꯁꯨ ꯎꯝ ꯑꯩꯁꯨ ꯇꯨꯝꯐꯝꯗ ꯍꯤꯞꯂꯒ ꯑꯁ ꯏꯊꯟꯇ ꯉꯝꯃꯤ ꯉꯝꯃꯦ ꯍꯥꯏꯅ ꯂꯩꯕꯅꯦ ꯍꯦ
ꯃꯥꯁꯦ ꯍꯧꯖꯤꯛꯁꯤ ꯀꯣꯂꯝꯕꯤꯌꯥꯁꯤ ꯀꯩ
ꯎꯝ
ꯀꯣꯂꯝꯕꯤꯌꯥ ꯌꯥꯡꯕꯅꯗꯤ ꯑꯗꯨꯝ ꯐꯥꯏꯅꯦꯜ ꯇꯥꯔꯦꯗ
ꯎꯝ
ꯃꯊꯪꯗꯁꯦ ꯀꯩꯅꯣ ꯁꯅꯥꯒꯗꯕ ꯃꯥꯜꯂꯦꯀꯣ ꯀꯩꯅꯣ ꯀꯟꯇꯔ꯭ꯤꯅ ꯑꯃꯠꯇ ꯍꯥꯥꯞꯄꯤ
ꯏꯖꯤꯞ ꯏꯖꯤꯞꯀ ꯁꯅꯥꯒꯅꯤ ꯇ꯭ꯋꯤꯁꯗꯦꯗ
ꯑꯣ
ꯏꯖꯤꯞ ꯏꯖꯤꯞ ꯏꯖꯤꯞ ꯏꯖꯤꯞꯁꯨ ꯀꯩꯅꯣ ꯌꯥꯝ ꯀꯟꯅ ꯀꯟꯗꯕꯅꯤ ꯌꯥꯝ ꯁꯣꯟꯕꯁꯨ ꯅꯠꯇꯦ ꯌꯥꯝ ꯀꯟꯅꯕꯁꯨ ꯅꯠꯇꯦ ꯀꯣ ꯑꯗꯨꯒꯤ ꯃꯣꯏꯒꯤ
ꯍꯣꯏ ꯑ ꯃꯣꯏꯗꯤ ꯀꯌꯥ ꯀꯜꯂꯣꯏꯗ
ꯎꯝ ꯉꯝꯂꯛꯄꯁꯨ ꯌꯥꯏ ꯎꯝ ꯍ
ꯎꯝ
ꯀꯩꯅꯣꯒꯤ ꯉꯁꯤ ꯃꯣꯏꯅ ꯁꯥꯟꯅꯕ ꯀꯦꯕꯥꯔꯗꯦꯗꯣ ꯀꯜꯂꯤꯍꯦ ꯁꯣꯝꯕ ꯑꯁ ꯑꯁꯣꯟꯕ ꯇꯤꯝ ꯅꯠꯇꯦ ꯃꯣꯏ ꯀꯩꯅꯣꯒꯤ ꯏꯁꯄꯦꯟ ꯁꯥꯟꯅꯕ ꯃꯇꯝꯗꯁꯨ ꯄꯤꯌꯦꯕ ꯏꯁꯄꯦꯟꯗꯤ ꯌꯥꯝ ꯂꯤꯡꯕ ꯌꯥꯝ ꯂꯤꯡꯕ ꯇꯤꯝꯅꯦꯕ
ꯎꯝ
ꯃꯣꯏ ꯃꯔꯛꯇ ꯑꯗꯨꯝ ꯏꯁꯇꯥꯔ ꯄ꯭ꯂꯦ ꯉꯥꯛꯇ ꯂꯩꯕꯒꯤ ꯑꯁ ꯑꯗꯨ ꯑꯗꯨ ꯐꯥꯎꯁꯨ ꯀꯩꯅꯣꯒꯤ ꯑ ꯂꯇꯟ ꯍꯥꯏꯕꯗꯨ ꯑꯁ ꯃꯣꯏꯒꯤ ꯄ꯭ꯂꯦꯗꯤ ꯐꯒꯤ ꯅꯠꯇꯦ ꯌꯥꯝ ꯀꯟꯕ ꯇꯤꯝꯅꯦ ꯏꯁꯄꯦꯟ ꯕꯧ ꯏꯁꯄꯦꯟ ꯐꯥꯎ ꯀꯟꯇ꯭ꯔꯤꯗ ꯀꯟꯇ꯭ꯔꯤ ꯂꯣꯏꯅꯃꯛꯇ ꯑꯀꯟꯕ ꯇꯤꯝꯗꯁꯨ ꯗ꯭ꯔꯣ ꯀꯤꯌꯦꯅꯦꯅꯀꯣ ꯃꯣꯏꯅꯀꯣ ꯍꯥꯏ ꯃꯣꯏꯅ ꯉꯥꯡꯕꯗꯣ
ꯍꯣꯏ ꯑꯗꯨ ꯀꯩꯅꯣꯒꯤ ꯍ ꯑ ꯘꯥꯅꯥꯒꯤ ꯗꯥꯛꯇꯔꯅ ꯀꯩꯅꯣ ꯇꯧꯔꯝꯕꯗꯣ ꯍꯧꯖꯤꯛ ꯁꯟꯇꯤꯅꯥ ꯁꯤꯔꯅꯤ ꯍꯥꯏꯅ ꯇꯧꯔꯝꯕꯗꯣ
ꯑ
ꯑꯗꯨ ꯅꯨꯄꯥꯗꯨ ꯃꯁꯥꯝ ꯃꯁꯝ ꯐꯔꯒꯥ ꯃꯥꯏꯃꯥꯏꯗꯥ ꯁꯦꯠꯁꯦꯠ ꯊꯥꯅꯤꯡꯉꯤꯅꯦ
ꯑꯥ ꯑꯁ ꯃꯆꯤꯟ ꯊꯤꯑꯦꯗ ꯄꯉꯥꯡꯗ ꯉꯥꯡꯕ
ꯑꯦ
ꯀꯩꯅꯣꯒꯤ ꯃꯥꯅ ꯍꯦꯛ ꯑ ꯑꯝ ꯑ ꯃꯥꯅ ꯍꯦꯜꯂꯤꯀꯦꯟ ꯃꯥꯅ ꯍꯦꯟ ꯃꯥꯅ ꯍꯦꯜꯂꯤꯀꯦꯟꯗ ꯉꯥꯡꯕꯗꯣ ꯆꯨꯝ ꯑ ꯀꯩꯅꯣꯒꯤ ꯑꯥ ꯀꯩꯅꯣꯒꯤꯅꯦꯕ ꯎꯝ ꯆꯨꯝꯍꯧ ꯎꯝ ꯎꯝ ꯆꯨꯝꯍꯧꯕꯒꯤꯅꯦꯕ ꯑꯗꯨ ꯅꯠꯇ꯭ꯔꯗꯤ ꯑꯦ ꯂꯥꯡꯒꯅꯤ ꯑꯈꯣꯏꯁꯨ ꯑꯝ ꯑꯗꯨꯒ ꯁꯨꯝ ꯍꯧꯕꯒꯤ ꯃꯇꯝ ꯂꯩꯑꯦꯕ ꯑꯦ ꯁꯨꯃꯥꯏꯅ ꯇꯧꯒꯅꯤ ꯒꯣꯜ ꯊ꯭ꯔꯤꯒ ꯖꯦꯔꯣꯀꯥ ꯁꯨꯃꯥꯏꯅ ꯆꯠꯀꯅꯤ ꯍꯥꯏꯕ ꯃꯇꯝꯗ ꯑꯗꯨꯝ ꯆꯠꯄ ꯆꯠꯄ ꯃꯇꯝꯗꯇ ꯂꯩꯌꯦꯕ
ꯑ ꯍꯦꯛꯇ ꯆꯨꯝꯕꯤꯕꯗꯣ
ꯑꯥ ꯍꯦꯛ ꯍꯦꯛꯇ ꯆꯨꯝꯕꯤꯕꯗꯣ ꯑꯈꯣꯏꯁꯨ ꯁꯨꯃꯥꯏ ꯃꯇꯝ ꯂꯩꯌꯦꯗ ꯀꯩꯅꯣꯒꯤ ꯄꯣꯔꯇꯨꯒꯜꯅ ꯀꯅꯥꯒꯤ ꯇꯤꯝꯗꯅꯣ ꯁꯥꯟꯅꯥꯕ ꯃꯇꯝꯗ ꯑ ꯔꯣꯅꯦꯜꯗꯣ ꯍꯦꯇ꯭ꯔꯤꯛ ꯐꯪꯕꯗꯣ ꯃꯣꯏ ꯒꯣꯜ ꯃꯉꯥꯅꯤꯕ
ꯎꯝ
ꯑꯩꯅ ꯏꯌꯥꯝꯕ ꯑꯃ ꯂꯩꯌꯦ ꯈꯨꯟꯗ ꯑꯩꯅ ꯍꯥꯏꯕꯅꯤ ꯑꯦ ꯉꯁꯤ ꯑꯁꯦ ꯔꯣꯅꯥꯜꯗꯣꯁꯦ ꯃꯥ ꯒꯣꯜ ꯑꯅꯤ ꯑꯍꯨꯝꯗꯤ ꯑ ꯒꯣꯜ ꯑꯃ ꯑꯅꯤꯒꯨꯝꯕꯗꯤ ꯆꯟꯒꯅꯤ ꯑꯣ ꯃꯣꯏꯁꯦ ꯒꯣꯜ ꯃꯉꯥꯒ ꯖꯦꯔꯣ ꯆꯠꯀꯅꯤ ꯍꯥꯏꯕꯗꯣ ꯗꯨꯝ ꯂꯥꯏꯔꯣꯏ
ꯎꯝ ꯑꯗꯨꯒꯨꯝꯕꯗ ꯅꯪꯁꯨ ꯅꯪꯁꯨ ꯃꯦꯗꯤꯌꯥꯗ ꯊꯥꯒꯠꯂꯗꯤ ꯅꯪ ꯃꯤꯡ ꯑꯗꯨꯝ ꯐꯥꯎꯔꯗꯧꯅꯤ
ꯑꯈꯣꯏꯁꯨ ꯃꯠ ꯑꯗꯨ ꯃꯇꯥꯡ ꯑꯗꯨ ꯃꯇꯥꯡꯗ ꯂꯥꯛꯑꯦꯕ
ꯎꯝ
ꯑꯗꯣ ꯐꯔꯦ ꯍꯧꯖꯤꯛꯀꯤꯁꯦ ꯑ ꯀꯣꯂꯝꯕꯤꯌꯥꯒ ꯀꯅꯥ ꯁꯅꯥꯔꯒ ꯂꯩꯌꯦꯅ
ꯍꯧꯖꯤꯛꯁꯦ
ꯎꯝ ꯍꯧꯖꯤꯛ
ꯌꯦꯡ ꯑꯁ ꯌꯦꯡꯗꯤ ꯌꯦꯡꯅꯤꯡꯕꯅꯦ ꯑꯗꯨꯕꯨ ꯍꯥꯏꯗꯤ ꯇꯨꯝꯕ ꯐꯪꯗꯕꯅꯤꯅ ꯂꯧ ꯑꯃꯨꯛ ꯆꯠꯇꯣꯏꯅꯦꯕꯀꯣ
ꯑꯥ ꯀꯟ ꯀꯅꯥꯗꯤ ꯀꯟꯅ ꯍꯪ ꯍꯥ
ꯄꯨꯡ ꯕꯥꯔꯣ ꯍꯦꯟꯅ ꯇꯨꯝꯂꯦꯕ ꯑꯗꯨ
ꯑꯥ
ꯄꯨꯡ ꯑꯍꯨꯝ ꯃꯈꯥꯏ ꯇꯥꯔꯀꯥꯟꯗ ꯍꯧꯒꯠ ꯍꯧꯗꯣꯛꯄꯤꯌꯣ ꯍꯥꯏꯔꯒ ꯑꯗꯨꯝ ꯇꯨꯝꯊꯣꯛꯈ꯭ꯔꯦ ꯑꯩꯗꯤ
ꯑꯣ ꯑꯣ ꯑꯩꯁꯨ ꯉꯔꯥꯡ ꯉꯔꯥꯡꯒꯤꯗꯤ ꯕꯣꯜ ꯌꯦꯡꯍꯧꯗ꯭ꯔꯦ ꯇꯨꯝꯅꯤꯡꯃꯟꯕꯒꯤꯀꯣ ꯇꯨꯝꯂꯒ ꯑꯌꯨꯛꯀꯤ ꯑꯌꯨꯛꯀꯤ ꯀꯩꯅꯣꯒꯤꯗꯤ ꯑꯌꯨꯛꯀꯤ ꯀꯩꯅꯣꯒꯤ ꯑꯌꯨꯛ ꯌꯦꯡꯅꯉꯥꯏꯅ ꯐꯖꯅ ꯇꯨꯝꯈ꯭ꯔꯦꯅꯦ
ꯎꯝ ꯑꯗꯨꯅ ꯐꯩ
ꯎꯝ
ꯑꯩꯈꯣꯏ ꯇꯥꯏꯃꯤꯡꯁꯤ ꯌꯥꯝ ꯆꯥꯅꯗꯦꯕ
ꯑꯥ
ꯄꯨꯡ ꯃꯔꯤ ꯑꯗꯨꯋꯥꯏꯁꯦ ꯇꯨꯝꯕ ꯅꯨꯡꯉꯥꯏꯕ ꯃꯇꯝꯅꯦꯕ
ꯑꯁꯤꯌꯥꯝ